ꯃ ꯆꯉꯅꯦ
ꯅꯨꯡꯉꯥꯏꯔꯨꯔꯕꯣ ꯂꯪꯁꯨꯣ
ꯇꯔꯦ
ꯀꯩꯗꯧ ꯀꯩꯗꯧꯔꯅꯣ ꯍꯧꯖꯤꯛꯀꯥꯟꯁꯦ
ꯑꯗꯨ ꯑꯗꯨꯝ ꯐꯤ ꯁꯥꯔꯒ ꯂꯥꯏꯔꯅꯦ ꯄꯥꯏ ꯂ ꯇ꯭ꯔꯦꯦꯛ ꯑꯣꯅꯥꯕꯅꯤꯅ ꯇ ꯑꯁꯁꯨ ꯉꯝꯗ꯭ꯔꯦ
ꯑꯗꯨ ꯌꯥꯝ ꯐꯩꯌꯦ ꯉꯥꯡ ꯐꯤ ꯁꯥꯕꯗꯣ ꯍꯧꯖꯤꯛꯀꯥꯟꯗꯤ ꯂꯥꯏꯔꯤꯛ ꯉꯥꯛ ꯇꯥꯔꯁꯨ ꯑꯗꯨ ꯑꯇꯣꯞ ꯑꯇꯣꯞꯄ ꯈꯪꯒꯗꯕꯅꯤ
ꯎꯝ
ꯌꯥꯝ ꯁꯥꯕ꯭ꯔꯣ ꯑꯗꯨꯗ
ꯁꯗꯤ ꯁꯗꯣ ꯅꯨꯡꯁꯤꯠꯁꯨ ꯀꯂꯦ
ꯑꯁ ꯑꯗꯨꯗꯤ ꯈꯔꯕꯨꯗꯤ ꯅꯨꯡꯉꯥꯏꯔꯝꯒꯅꯤ ꯎꯝ ꯅꯨꯡꯁꯤ ꯣꯔꯦꯜ ꯀ ꯃꯇꯝ ꯃꯥꯟꯂꯒꯅꯦ ꯑꯗꯨꯗꯤ ꯅꯍꯥꯟꯁꯦ ꯁꯨꯃꯥꯏꯅ ꯇꯥꯕ ꯀꯥꯟꯗ
ꯎꯝ ꯑꯔꯖꯦꯟꯇꯤꯅꯥ ꯐꯦꯟꯁꯤ
ꯔꯥꯏ ꯆꯥꯠ ꯀꯦ ꯇꯎꯗ
ꯍꯣꯏ
ꯀꯣꯏ ꯈꯨꯨꯅ ꯂꯀꯅꯤ ꯍꯥꯏꯌꯦ
ꯉꯁꯤꯔꯣ
ꯎꯝ
ꯀꯔꯤꯒꯦꯗ
ꯐꯪꯗꯦ
ꯃꯣꯏꯒ ꯄꯥꯎ ꯐꯕ ꯠꯂꯥ ꯅꯣꯏꯒꯤ ꯑꯃ ꯅꯪꯅ ꯐꯧꯅꯥꯕ ꯅꯨꯄꯥꯁꯨ ꯆꯠꯇꯣꯏꯔꯥ
ꯈꯪꯗꯦ ꯃꯥꯕꯨꯙꯦ
ꯎꯝ
ꯕꯥꯔꯗꯦ ꯂꯩꯕꯒꯤ ꯆꯥꯛ ꯊꯣꯡꯉꯦ ꯍꯥꯏꯌꯦꯦ ꯄꯒ ꯌꯗ
ꯈꯪꯗ꯭ꯔꯦꯁꯦ ꯅꯣꯏ ꯑꯉꯥꯡ ꯌꯥꯝꯕ꯭ꯔꯥꯅꯦ ꯑꯉꯥꯡ ꯂꯥꯏꯕ ꯃꯥꯂꯦꯗꯣꯏꯁꯦ ꯑꯁ ꯑꯗꯨ ꯑꯗꯨꯒꯤ ꯃꯇꯥ ꯑꯃꯨꯛ ꯂꯥꯛꯅꯤꯡꯉꯤꯀꯣ ꯌꯥꯝ ꯍꯥꯔ ꯔꯥ ꯀꯥ ꯇꯥꯎꯕꯗꯣ ꯅꯨꯡꯁꯤꯠꯀ ꯁꯤꯦꯠꯄꯒꯤ ꯅꯣꯏ ꯃꯣꯏꯁꯦ ꯌꯥꯝ ꯍꯔꯥꯎꯔꯒ ꯁꯥꯟꯅꯔꯝꯒꯅꯤ ꯍꯧꯖꯤꯛ
ꯀꯤꯆꯟꯗ ꯂꯩꯕꯅꯦ ꯑꯩ ꯁꯣ ꯉꯁꯥꯏꯗ ꯑꯗꯣ
ꯎꯝ
ꯃꯌꯥꯝ ꯂꯥꯛꯑꯒ ꯃꯦꯒꯤ ꯊꯣꯡꯡꯂꯂ ꯆ
ꯀꯔꯤꯒꯤ ꯃꯣꯏꯗꯤ ꯂꯥꯛꯄ
ꯁꯦꯡꯅꯦ
ꯑ ꯅꯣꯛꯅꯤꯡꯉꯦ ꯑꯗꯨꯒꯤ ꯅꯪ ꯇꯥꯟꯕ ꯋꯥꯅꯤꯅꯦ ꯑꯥꯔꯖꯦꯟꯇꯤꯅꯥꯒꯤ ꯐꯦꯟꯁꯅ ꯃꯦꯒꯤ ꯊꯣꯡ ꯃꯐꯥꯎ ꯆꯥꯔꯣꯏ ꯍꯥꯏꯕ꯭ꯔꯣ ꯅꯥꯡ ꯆ ꯇꯜ ꯂꯩꯀꯣ ꯃꯣꯏꯅꯦ ꯑꯗꯨꯗ ꯀꯔꯤꯒꯤꯔ ꯔꯣꯅꯦꯜꯗꯣꯒꯤ ꯌꯨꯝꯗ ꯃꯦꯁꯤꯟꯅ ꯂꯥꯛꯄꯗꯨꯗꯤ
ꯈꯪꯗꯦ ꯃꯣꯏꯁꯨ
ꯑ
ꯑꯩ ꯅ ꯆꯠꯂ ꯍꯥꯏ
ꯎꯝ
ꯅ ꯅ ꯌꯥꯔ
ꯂꯥꯡꯕ ꯅꯨꯡꯉꯥꯏꯕꯒꯤ ꯑꯣꯏꯔꯝꯒꯅꯤꯗ
ꯎꯝ
ꯅꯣꯏꯁꯨꯁ ꯃꯊꯪꯒꯤ ꯍꯞꯇꯥꯗꯗꯤ ꯐꯖꯗꯣꯏꯅꯦ ꯌꯦꯡꯅꯤꯡꯈ꯭ꯔꯦ ꯑꯩꯗꯤ
ꯎꯝ ꯍꯅꯤ
ꯎꯝ ꯀꯥꯕ ꯃꯤꯁꯨ ꯀꯩꯅꯣ ꯃꯣꯏ ꯑꯅꯤꯗꯤ ꯑꯗꯨꯝ ꯆꯞ ꯃꯅꯥ ꯌꯦꯗꯅ ꯑ ꯃꯥꯗꯤ ꯀꯥꯒ ꯇꯧꯔꯦ ꯑꯗꯨꯒ ꯃꯣꯏ ꯀꯥꯕ ꯃꯤ ꯀꯥꯕ ꯇꯤꯝꯁꯨ ꯑꯗꯨ ꯀꯔꯤ ꯍꯥꯏꯔ꯭ꯔ
ꯎꯝ
ꯦ ꯌꯦꯡꯅꯤꯡꯕꯅ ꯂꯣꯏꯈ꯭ꯔꯦ
ꯅꯪꯗꯤ ꯀꯃꯥꯏꯅ ꯇꯧꯅꯤ ꯌꯦꯡꯗꯣꯏꯔꯥ ꯑꯗꯨ ꯕꯣꯔꯣ ꯃꯈꯥꯏꯁꯤꯗꯤ ꯑꯣꯏꯕ ꯃꯥꯜꯂꯦ ꯑꯦ ꯑꯦ ꯃꯇꯥꯥꯡꯗ ꯈꯥꯗ ꯑꯦ ꯑꯗꯨ ꯇꯣꯡꯉꯥꯜꯂꯦ ꯃꯇꯝ ꯈꯪꯗ꯭ꯔꯦ ꯑꯩ
ꯎꯝ ꯌꯦꯡꯗꯤ ꯌꯦꯡ ꯌꯦꯉꯦ ꯑꯗꯣ ꯀꯤꯁꯨ ꯀꯤꯕ
ꯑꯗꯨ ꯅꯪ ꯅ ꯁꯥꯥꯗꯣ ꯑꯁꯇꯥꯜꯦ
ꯎꯝ
ꯑꯃꯨꯛ ꯂꯥꯔꯗꯤ ꯌꯥꯔꯕ
ꯉꯁꯤꯁꯨ ꯃꯣꯏꯗꯤ ꯏꯔꯣꯏꯅꯤꯉꯥꯏ ꯆꯠꯈ꯭ꯔꯦ ꯂꯣꯡꯗ ꯁ꯭ꯋꯤꯃꯤꯡ ꯇꯎꯉꯥꯏ ꯑꯗꯣ ꯑꯩꯁꯨ ꯆꯠꯀꯦꯗꯤ ꯇꯧꯕꯅꯦ ꯑꯗꯣ ꯈꯣꯡꯗ ꯑꯃꯨꯛ ꯅꯥꯕ ꯎ ꯄꯥꯏ ꯂꯩ ꯏ ꯆꯠꯇ꯭ꯔꯦ ꯄꯆꯅꯥ ꯍꯣꯏ ꯆꯦꯛ
ꯀꯔꯤ ꯈꯣꯡꯅ ꯆꯠꯄꯨꯔꯣ
ꯎꯝ ꯒꯥꯔꯤꯗ ꯆꯠꯈ꯭ꯔꯦ ꯟꯇ ꯁꯤꯡ ꯍꯣꯏꯒꯤ ꯉꯔꯤ
ꯑ ꯑꯦꯅ
ꯎꯝ ꯁꯣꯁꯥ ꯃꯣꯁꯥꯏꯣ ꯃꯣꯏ ꯏꯁ ꯗꯣꯣꯏꯁꯨꯁꯨ ꯑꯩꯗꯤ ꯇꯗꯤ ꯆꯅꯤ
ꯆꯥꯕ꯭ꯔꯣ ꯑꯗꯨꯗꯤ ꯆꯥꯕ ꯐꯪꯕ꯭ꯔꯣ
ꯆꯗꯦ
ꯁꯔꯒ
ꯑꯕꯒꯤ ꯅꯨꯡꯉꯥꯏꯇꯦꯅꯦ ꯀꯣꯏꯕꯁꯨ
ꯅꯪꯒꯤ ꯈꯣꯗꯨꯗꯤ ꯊꯨꯅ ꯐꯥꯕ ꯑꯣꯏꯔꯣ
ꯎꯝ ꯎꯄꯥꯏ ꯂꯩꯇ꯭ꯔꯦ ꯁꯥꯎꯟ ꯎꯝ ꯌꯥꯝ ꯁꯥꯎꯅꯤꯡꯕꯅꯦ ꯁꯥꯠꯇꯣ ꯌꯦꯉꯗ
ꯑꯗꯨ
ꯀꯠꯇꯤ ꯅ ꯀꯛ ꯃꯨꯞ
ꯈꯪꯗꯦ ꯑꯗꯨꯒꯤ ꯂꯣꯂꯤꯄꯣꯞꯇ ꯅꯪꯕꯨ ꯋꯥꯍꯜꯂꯦ ꯑꯃꯨꯛ ꯌꯦ ꯃꯈꯀꯥꯟꯅ ꯁꯣꯟꯅ ꯃ ꯐꯥꯑꯣ
ꯈꯣꯡꯣꯡꯅꯒꯗꯤ ꯇꯥ ꯇꯥꯅꯤꯡꯉꯥꯏ ꯑꯃꯨꯛ ꯂꯪꯅꯤꯒꯤ
ꯍꯣꯏ
ꯃꯣꯛ ꯏꯟꯐꯦꯛꯁꯟ ꯀꯟꯕ ꯀꯥꯟꯗꯣꯏꯗꯤ ꯈꯪꯔꯒ ꯌꯦꯡꯉꯒꯤ
ꯎꯝ ꯌꯦꯗꯗ꯭ꯔꯦ
ꯍ ꯏꯟꯗꯗ꯭ꯔꯦ ꯑꯥꯔꯖꯦꯟꯇꯤꯅꯥ ꯃꯤꯁꯤꯒꯤ ꯐꯦꯟꯁꯤꯡ ꯀꯔꯤꯒꯔꯥ ꯑꯩꯈꯣꯏ ꯈꯨꯟꯗ ꯂꯥꯛꯀꯅꯤ ꯍꯥꯏ ꯊꯦ ꯄꯁ
ꯈꯪꯗꯅꯦ ꯆꯨꯝꯅ ꯁꯨꯝ ꯕꯤꯖꯤꯦ ꯇꯧꯅꯤꯡꯉꯥꯏ ꯃꯥꯜꯂꯦ
ꯍ ꯑꯩꯈꯣꯏ ꯈꯨꯟꯗꯤ ꯃꯤꯒꯅ ꯑꯗꯨꯝ ꯂꯥꯛꯅꯤꯡꯉꯤ ꯀꯔꯤꯔ ꯈꯪꯗ꯭ꯔꯦ
ꯎꯝ ꯑꯁꯤ ꯋꯦꯗꯔꯁꯤꯗꯤ ꯐꯖꯒꯅꯤ ꯃꯣꯏ ꯂꯥꯛꯑꯁꯨ ꯅꯨꯡꯉꯥꯏꯅꯤ
ꯑꯗꯨ ꯑꯗꯨꯒꯅꯤ
ꯈꯨꯟꯂꯥꯏꯔꯒ ꯑꯗꯨꯝ ꯃꯤꯁ ꯇꯧꯦ ꯍꯨꯟꯕ ꯉꯁꯤꯒꯤ ꯋꯦꯗꯔꯁꯤꯗꯤ
ꯅꯨꯡꯁꯤꯌꯦ ꯑꯗꯨꯒ ꯑꯁ ꯐꯥꯏꯅꯦꯜꯗꯗꯤ ꯌꯨꯝ ꯑꯩꯈꯣꯏ ꯈꯨꯟꯗ ꯂꯥꯛꯅꯤꯡꯉꯤ ꯅꯨꯡꯉꯥꯏꯌꯦꯗꯅ ꯑꯩꯈꯣꯏ ꯃꯌꯥꯝ ꯑꯁ ꯏꯁꯀ꯭ꯔꯤꯟꯗ ꯊꯥꯔꯒ ꯌꯦꯡꯕꯗꯣ
ꯑꯔꯖꯦꯟꯇꯤꯅꯥꯒ ꯄꯣꯇꯨꯒ ꯑꯁ ꯐꯅꯦꯜ ꯀꯥ
ꯑꯁ ꯑꯩꯈꯣꯏ ꯑꯅꯤꯁꯨ ꯑꯩꯈꯣꯏꯁꯨ ꯑꯦꯅꯤꯃꯤ ꯑꯣꯏꯒꯅꯤ ꯑꯗꯨꯒꯤ ꯃꯇꯥꯡꯗꯗꯤ
ꯐ ꯑꯗꯨꯣꯏ ꯈꯣꯏꯠꯒ ꯅꯪꯅꯣ ꯅꯪ ꯅꯪꯗꯤ ꯈꯅꯥꯕ ꯀꯥꯟꯗ ꯈꯨꯠ ꯌꯥꯎꯅꯤꯡꯕꯗꯣ
ꯎꯝ
ꯍ
ꯁ꯭ꯀꯨꯜꯗ ꯑꯔꯖꯦꯟꯇꯤꯅꯥ ꯐꯦꯟꯁꯅ ꯏꯕꯒꯤꯀꯣ ꯌꯥꯗ꯭ꯔꯦꯅꯦ ꯃꯣꯏꯒꯤ ꯋꯥꯁꯤꯡꯗ
ꯎ
ꯑꯅꯤꯡꯁꯨ ꯎꯄꯥꯏ ꯂꯥꯏꯇ ꯋꯥ ꯉꯥꯡꯗ꯭ꯔꯁꯨ ꯋꯥꯪꯗꯗꯤ ꯃꯥꯏꯊꯄꯅꯩ
ꯆꯔꯥꯒ ꯀꯥꯏꯅ ꯈꯣꯡ ꯅꯥꯕ ꯅꯨꯄꯤꯅꯀꯣ ꯇꯧꯁꯤꯔꯥꯂ ꯇꯑꯣꯣ
ꯃꯤ ꯑꯃꯅ ꯍꯧꯔꯗꯤ ꯈꯣꯡ ꯅꯥꯔꯁꯨ ꯆꯪꯒꯅꯤ
ꯎ ꯅꯪꯗꯤ ꯀꯥꯟꯕꯅꯦꯅ ꯑꯗꯨꯅ ꯏꯅꯦ ꯏꯉꯀꯣ ꯑꯗꯨꯒ ꯑꯩꯈꯣꯏ ꯑꯩꯈꯣꯏꯒꯤ ꯏꯃꯥꯟꯅꯕꯤ ꯑꯃ ꯂꯝꯕꯤꯒꯤ ꯃꯥꯒ ꯁꯪꯅꯕ ꯅꯨꯄꯥꯗꯨꯁꯨ ꯌꯥꯝ ꯀꯟꯕ ꯃꯥꯜꯂꯦ
ꯂꯝꯝꯕꯤ
ꯎꯝ ꯑꯩꯈꯣꯏꯒꯤ ꯏꯃꯥꯟꯅꯕꯤ ꯑꯃ ꯂꯝꯕꯤ
ꯎꯝꯒꯇꯗ꯭ꯔꯦ
ꯑ ꯑꯩꯈꯣꯏꯒꯤ ꯏꯃꯥꯟꯅꯕꯤ ꯃꯃꯤꯡ ꯂꯝꯕꯤ ꯍꯥꯏꯕ
ꯑ ꯑ ꯑ ꯋꯥ ꯉꯥꯡꯅꯤꯉꯥꯏ ꯉꯪꯃꯤꯉꯥꯏꯗꯤ ꯌꯥꯝ ꯀꯟꯕꯅꯦ
ꯃꯥꯁꯨꯨꯔꯅꯤꯦꯜꯗꯒꯤ ꯐꯦꯟꯁ ꯃꯥꯜꯂꯦ ꯌꯥꯝ ꯀꯥꯟꯕ ꯃꯥꯜꯂꯦ
ꯃꯥ ꯁꯄꯣꯠ ꯇ ꯇꯤꯝ ꯂꯥꯏꯇ ꯍꯥꯏꯌꯦꯦ ꯑꯗꯣ ꯑꯔꯖꯦꯟꯇꯤꯅꯥ ꯃ ꯁꯤꯤꯔꯗꯤ ꯐꯥꯒꯅꯤ ꯍꯥꯏꯑꯦ ꯐ꯭ꯔꯦꯟꯁꯤꯡꯗꯣ ꯌꯥꯝ ꯐꯥꯎꯋꯦ ꯍꯥꯏꯑꯦ ꯃꯣꯏꯒꯤ ꯌꯨꯝ ꯇ ꯌꯦꯡꯕꯒꯤꯀꯣ
ꯆꯣꯟꯅ ꯀ ꯃꯥꯥꯏ ꯃꯅꯤꯗꯨꯁꯨ ꯄꯣꯇꯨꯒ ꯐ ꯎꯝ ꯐ꯭ꯔꯦꯟꯁꯀꯤꯒ꯭ꯔꯨꯞꯄ ꯑꯃꯃꯗ ꯑꯦ ꯇ ꯑꯣꯕ ꯃꯣꯏ ꯁꯤ ꯑꯩꯗꯤ ꯇꯧꯒꯅꯤ ꯍꯥꯏꯔꯤꯁ ꯑꯩ ꯉꯁꯥꯏꯈ ꯈꯠꯅꯕꯅꯦ
ꯛꯅꯤ ꯏꯤꯀꯣ
ꯅꯪꯁꯨ ꯒ꯭ꯔꯨꯞꯨꯞꯇ ꯌꯥꯎꯕ꯭ꯔꯥꯅꯦ
ꯌꯥ ꯌꯥꯋꯣꯏꯍꯦ
ꯂꯅꯤ ꯀ ꯑꯁꯦ ꯌꯥꯝ ꯀꯥꯟ ꯅꯪꯅ ꯈꯣꯡ ꯑꯁꯅꯥꯗꯗꯤ ꯌꯥꯝ ꯀꯥꯟꯒꯅꯤ ꯈꯪꯉꯦ ꯑꯩꯁꯦ ꯍꯧꯖꯤꯛꯀꯥꯟ ꯅꯨꯄꯥ ꯑꯣꯟꯈ꯭ꯔꯦ
ꯀꯔꯤꯩꯒꯔꯥ
ꯕꯧꯒ ꯑꯗꯨꯝ ꯃꯡꯉꯦ ꯑꯃꯨꯛ ꯇꯨꯝꯈ꯭ꯔꯦ
ꯐ꯭ꯔꯤꯗ ꯂꯑꯕꯅꯤꯅ
ꯍꯣꯏ ꯑꯗꯨꯗꯤ ꯑꯁꯕꯣꯜꯗ ꯆꯍꯤ ꯈꯨꯗꯤꯡꯁꯨ ꯂꯥꯛꯄ ꯅꯠꯇꯦ ꯋꯥꯔꯜ ꯀꯞꯇꯤ
ꯎꯝ ꯅꯪꯗꯤ ꯀꯔꯤ ꯇꯝꯇ ꯁꯞꯄꯣꯔꯠ ꯇꯧꯕ꯭ꯔꯥ
ꯑꯩꯗꯤ ꯑꯥꯔꯖꯦꯟꯇꯤꯅꯥꯅꯦ ꯀꯩꯅꯣ
ꯃꯤꯁ ꯐꯦꯅ ꯀꯥꯂꯗꯤ ꯂꯑꯣꯅꯦ ꯇꯕꯔꯁꯦ
ꯑ
ꯀꯗꯦ ꯃꯨ ꯑꯦꯠꯇ ꯍ ꯁ ꯂ ꯑꯅꯤꯍꯦ
ꯑꯁ ꯑꯗꯨꯣ ꯁꯖꯤꯛꯇ ꯌꯥꯗꯕꯅꯤꯅꯀꯣ ꯈꯪꯗ꯭ꯔꯦ ꯂꯥꯛꯄꯗꯨꯁꯨ ꯍꯔꯥꯛꯇꯤ ꯇꯥꯅꯤ
ꯈꯪꯗ꯭ꯔꯦ ꯏꯔꯥꯡꯁꯤꯅ
ꯐ ꯑꯩꯈꯣꯏ ꯏꯃꯥꯟꯅꯕꯤ ꯑꯃ ꯄꯤꯆꯨꯅꯗꯤꯃ ꯀꯅꯥꯕꯨ ꯁꯞꯄꯣꯔꯠ ꯇꯧꯋꯦ ꯍꯥꯏꯕ꯭ꯔꯣ
ꯃꯥꯁꯨ ꯈꯪꯗꯦ ꯍꯥꯏꯌꯦ ꯂꯩꯥꯏꯇꯦꯒꯤ
ꯑꯁ ꯎ
ꯑꯁ ꯑꯩꯈꯣꯏ ꯄꯨꯂꯞ ꯅꯍꯥꯟ ꯔꯜꯀꯥ ꯕꯦꯡ ꯑꯃꯗ ꯑꯩꯈꯣꯏ ꯂꯝꯕꯤꯒꯤ ꯌꯨꯝꯗ
ꯎꯝ
ꯁꯤꯡꯖꯨ ꯆꯥꯕ ꯀꯥꯟꯗ ꯑꯩꯈꯣꯏ ꯏꯃꯥꯟꯅꯕꯤ ꯑꯃꯅ ꯑꯩꯈꯣꯏꯗꯤ ꯅꯣꯛꯔꯒ ꯂꯥꯛꯑꯦ ꯃꯥꯗꯤ ꯁꯤꯁꯤꯡꯖꯨ ꯆꯥꯔꯒ ꯑꯩꯈꯣꯏꯕꯨ ꯌꯦꯡꯉꯒ ꯂꯩꯥꯏꯕꯗꯣ ꯈꯪꯕ꯭ꯔꯣ ꯖꯤꯅꯦꯇꯥꯔꯒꯤ ꯃꯈꯣꯟꯗꯨꯒ ꯑꯁ ꯌꯥꯝ ꯅꯣꯛꯅ ꯏꯕꯖꯥꯔꯅꯦꯗ ꯌꯥꯝ ꯃꯤꯁ ꯑꯣꯏꯈ꯭ꯔꯦ ꯑꯗꯨꯒꯤ ꯃꯇꯝꯗ ꯅꯨꯡꯁꯤꯌꯦꯦ
ꯈꯥꯕ
ꯑꯣ ꯑꯩꯈꯣꯏ ꯂꯝꯕꯤꯗ ꯊꯤꯌꯦꯀꯣ ꯑꯗꯨꯗꯣ ꯑꯗꯨꯗ ꯅꯠꯇ꯭ꯔꯣ ꯅꯕꯤꯗ